ꯍꯜꯂꯣ
ꯀꯥꯏ ꯂꯩꯒꯦ ꯅꯪꯕꯣ
ꯂꯩꯔꯤꯌꯦ
ꯌꯨꯝꯗꯔꯣ ꯍꯣ ꯇꯦꯜꯗꯔꯣ ꯀꯥꯏꯗꯔꯣ ꯂꯩꯔꯤꯕꯣ
ꯂꯥꯏꯔꯥꯎ ꯌꯦꯡꯊꯣꯛꯎꯁꯤꯔꯅ ꯇꯧꯔꯤ
ꯑꯦ ꯅꯣꯏ ꯂꯥꯏ ꯍꯔꯥꯎ ꯍꯧꯔꯕꯣ ꯍꯥꯏꯖꯦ
ꯑꯥ ꯍꯧꯗꯧꯔꯦ
ꯍꯧꯗꯧꯔꯦ ꯎꯝꯝ ꯑꯩꯈꯣꯏꯁꯨ ꯂꯥꯏ ꯍꯔꯥꯎꯕ ꯉꯁꯤ ꯂꯣꯏꯗ ꯉꯥꯏꯔꯤ
ꯑꯣ ꯀꯃꯥꯏ ꯀꯃꯥꯏ ꯇꯧꯔꯤꯒꯦ
ꯂꯥꯏ ꯍꯔꯥꯎ ꯑꯩꯈꯣꯏꯒꯤ ꯅꯨꯃꯤꯠ ꯍꯨꯝꯅꯤ ꯍꯥꯏꯔꯥꯎꯒꯩ ꯇꯧꯔꯝꯕꯅꯦ
ꯎꯝ
ꯑꯗꯩꯗꯨꯗ ꯃꯣꯏꯒꯤ ꯈꯪꯗꯦ ꯃꯥꯏꯕ ꯃꯥꯏꯕꯤ ꯈꯤꯇꯪ ꯁꯥꯡꯗꯣꯛ ꯍꯥꯏꯌꯦꯅ ꯅꯨꯃꯤꯠ ꯇꯔꯨꯅꯤ ꯁꯥꯡꯗꯣꯛꯄ ꯑꯗꯨꯒꯤ ꯑꯩꯁꯨ ꯌꯨꯝꯗ ꯑꯗꯨꯝ ꯅꯨꯃꯤꯠ ꯈꯔ ꯂꯩꯁꯜꯂꯦꯅ ꯍꯣꯁꯇꯦꯜ ꯂꯥꯛꯀꯗꯕꯖꯥ
ꯑꯥ
ꯀꯩꯅꯣ ꯂꯥꯏ ꯍꯥꯔꯥꯎꯕ ꯅꯨꯡꯗꯤ ꯅꯨꯡꯥꯏꯗꯨꯅꯤ ꯀꯨꯏꯅ ꯑꯩꯈꯣꯏꯁꯨ ꯍꯔꯥꯎꯔꯨꯗ꯭ꯔꯦꯕ ꯆꯍꯤ ꯑꯍꯨꯝꯃꯨꯛ ꯁꯨꯔꯦꯕ ꯍꯔꯥꯎꯗꯕ
ꯑꯥ
ꯑꯗꯨꯒꯤ ꯃꯌꯥꯝ ꯀꯩꯅꯣ ꯀꯨꯏꯅ ꯍꯔꯥꯎꯗ꯭ꯔ ꯍꯔꯥꯎꯕꯅꯤꯅ ꯀꯣ ꯎꯝ ꯃꯌꯥꯝ ꯑꯉꯥꯡ ꯅꯨꯨꯕꯤ ꯂꯩꯗꯅ ꯑꯃꯨꯛ ꯂꯥꯏ ꯍꯔꯥꯎꯕꯗꯨ ꯈꯪꯗꯕ ꯃꯤꯁꯨ ꯌꯥꯎꯔꯤꯅꯤꯗꯅ ꯀꯨꯏꯅ ꯍꯔꯥꯎꯗ꯭ꯔꯕꯅꯤꯅ ꯍꯔꯥꯎꯕꯗꯨꯗ ꯃꯌꯥꯝꯁꯦ ꯖꯒꯣꯏꯕꯨ ꯁꯥꯕ꯭ꯔꯣ
ꯑꯖ
ꯀꯨꯝꯍꯩꯗꯤ ꯖꯥꯠ ꯖꯥꯠ ꯇꯧꯋꯦꯗꯨꯅꯤ
ꯈꯪꯗꯦꯗ ꯑꯩꯈꯣꯏꯒꯤ ꯀꯨꯝꯍꯩ ꯍꯔꯥꯎꯕ ꯌꯥꯝꯃꯟꯈ꯭ꯔꯦ ꯇꯧꯔꯤꯁꯦ ꯍꯧꯖꯤꯛ ꯂꯥꯏ ꯍꯔꯥꯎꯕ ꯂꯣꯏꯔꯅꯤ ꯑꯃꯨꯛ ꯅꯤꯉꯣꯜꯆꯥꯀꯧꯕ ꯀꯩ ꯒꯥ ꯑꯃꯨꯛ ꯂꯥꯀꯅꯤꯅꯦ
ꯑ ꯂꯥꯛꯑꯅꯤ ꯅꯤꯉꯣꯜ ꯆꯥꯛꯀꯧꯕ ꯃꯊꯪ ꯃꯊꯪ ꯑꯗꯩꯗꯤ ꯅꯤꯉꯣꯜ ꯆꯥꯛꯀꯧꯕ ꯗꯤꯋꯥꯂꯤ ꯂꯩꯔꯤ ꯅꯤꯉꯣꯜ ꯆꯥꯛꯀꯧꯕ ꯂꯩꯔꯤ ꯗꯨꯔꯒꯥ ꯄꯨꯖꯥ
ꯎꯝ
ꯑꯗꯩꯗꯤ ꯀꯩꯅꯣ ꯂꯩꯔꯦ ꯑꯗꯨꯒꯗꯨ ꯂꯣꯏꯔꯛꯑꯒꯗꯤ ꯑꯃꯨꯛ ꯂꯧꯁꯤꯡꯤꯡ ꯃꯔ ꯂꯣꯏꯔꯀꯥꯟꯗ ꯑꯃꯨꯛ ꯀꯩꯅꯣ ꯂꯥꯛꯑꯅꯤ ꯕꯥꯏ ꯚꯥꯏ
ꯑꯗꯨ ꯂꯣꯏꯔꯛꯑꯒ ꯑꯃꯨꯛ ꯌꯥꯎꯁꯪ ꯑꯃꯨꯛ ꯂꯥꯛꯑꯅꯤ
ꯎꯝ ꯌꯥꯎꯁꯪꯁꯨ ꯑꯃꯨꯛ ꯉꯥꯎꯕ ꯌꯥꯕ ꯑꯃꯨꯛ ꯉꯥꯎꯊꯔꯅꯤ ꯌꯥꯎꯁꯪꯅꯕꯨ ꯅꯨꯡꯉꯥꯏꯗ
ꯇꯥꯕ꯭ꯔꯣ
ꯍꯥꯎ ꯍꯥꯎ ꯍꯥꯎ ꯌꯥꯎꯁꯪ ꯑꯁ ꯌꯥꯎꯁꯪ ꯀꯣꯏ ꯆꯄꯗ ꯅꯨꯡꯉꯥꯏꯕꯅꯤꯅꯦ
ꯌꯥꯏꯁꯉ ꯂꯣ
ꯑꯥ
ꯀꯩꯅꯣꯅꯦ ꯌꯥꯎꯁꯪꯗꯨꯕꯨ ꯅꯨꯡꯉꯥꯏꯇꯕ ꯍꯧꯅꯕ꯭ꯔꯣꯅꯦ ꯄꯥꯈꯪꯒꯤꯗꯤ ꯌꯥꯎꯁꯪ ꯍꯥꯏꯗꯤ ꯂꯣꯏꯔꯦ
ꯆꯠꯔꯣ ꯅꯡ
ꯑꯦ ꯆꯠꯇꯣꯏꯅꯤ ꯅꯨꯃꯤꯠ ꯃꯉꯥꯅꯤꯗꯣ ꯂꯦꯝ ꯊꯥꯏꯕ ꯌꯥꯄꯣꯟꯇꯦ
ꯎꯝ ꯀꯩꯀꯩ ꯂꯝꯕꯨ ꯀꯣꯏꯔꯛꯀꯦꯅꯦ
ꯑꯦ ꯂꯝꯒꯤ ꯋꯥꯗꯤ ꯑꯩꯈꯣꯏ ꯈꯨꯂꯦꯜ ꯂꯩꯔꯣꯟꯅꯕ ꯑꯗꯩꯗꯤ ꯅꯨꯡꯉꯥꯏꯕꯁꯦ ꯁꯨꯝ ꯀꯛꯆꯤꯡ ꯂꯣꯝꯁꯨ ꯅꯨꯡꯉꯥꯏ
ꯎꯝ
ꯀꯛꯆꯤꯡ ꯑꯗꯩꯗꯤ ꯑ ꯁꯣꯝ ꯕꯤꯁꯦꯝꯄꯨꯔꯝ ꯁꯥꯏꯠ ꯍꯥꯏꯗ꯭ꯔꯒꯅ ꯁꯣꯝ ꯃꯣꯏꯔꯥꯡ ꯂꯥꯏꯟ ꯂꯣꯝꯖꯦ
ꯎꯝ
ꯐꯥꯎꯖꯤꯟꯈꯤꯕ ꯅꯨꯡꯉꯥꯏꯗ ꯌꯥꯎꯁꯪ ꯕꯁ ꯄꯩꯁꯥꯗꯤ ꯐꯖꯅ ꯇꯤꯡꯉꯤꯒ ꯌꯥꯎꯁꯪ ꯃꯅꯨꯡꯁꯦ
ꯌꯥꯗꯦꯍꯦ ꯌꯥꯎꯁꯪ ꯃꯅꯨꯡꯁꯦ ꯄꯩꯁꯥ ꯐꯖꯅ ꯆꯠꯄꯅꯦ ꯍꯧꯖꯤꯛꯀꯥꯟꯗꯤ ꯄꯩꯁꯥ ꯑꯆꯣꯏꯕ ꯂꯧꯅꯗ꯭ꯦꯅꯦ
ꯄꯩꯁꯥ ꯑꯆꯣꯏꯕ ꯍꯧꯖꯤꯛꯀꯥꯟꯗꯤ ꯀꯥꯏ ꯄꯩꯁꯥ ꯑꯆꯣꯏꯕꯌꯦ ꯄꯩꯁꯥ ꯑꯆꯣꯏ ꯂꯧꯅ
ꯄꯩꯁꯥ ꯇꯔꯥ ꯅꯠꯇ꯭ꯔꯗꯤ ꯆꯥꯟꯗꯤ ꯆꯠꯄꯤꯒꯗꯤ ꯂꯧ ꯌꯥꯗꯤꯅꯦ
ꯌꯥꯗꯦ ꯌꯥꯗꯦ ꯑꯉꯥꯡꯗ ꯍꯣꯍ ꯑꯁꯨꯝ ꯍꯥꯏꯕ ꯋꯥꯅꯤ ꯑꯉꯥꯡ ꯕꯨꯛꯇ ꯍꯧꯖꯤꯛ ꯂꯨꯄꯥ ꯇꯔꯥꯗꯩ ꯇꯥ ꯌꯥꯄꯣꯠꯇ꯭ꯔꯦꯅꯦ
ꯕꯦꯔꯥꯅꯤꯍꯦ
ꯑꯗꯨꯅꯦ ꯂꯨꯄꯥ ꯇꯔꯥ ꯇꯥ ꯌꯥꯗ꯭ꯔꯦ ꯑꯗꯨꯅ ꯄꯩꯁꯥꯗꯣ ꯇꯔꯥ ꯇꯔꯥ ꯄꯥꯈꯤꯗ ꯑꯗꯨꯝ ꯂꯨꯄꯥ ꯂꯤꯁꯤꯡ ꯇꯔꯥ ꯌꯥꯎꯁꯪꯒꯗꯤ ꯀꯩꯁꯨ ꯅꯠꯇꯦꯕ
ꯅꯠꯇꯦ ꯅꯠꯇꯦ ꯆꯠꯄꯗꯨ ꯂꯣꯏ ꯌꯥꯗꯦ
ꯅꯍꯥꯟ ꯅꯨꯡꯗꯥꯡ ꯍꯥꯏꯔꯣ ꯊꯥꯕꯜ ꯑꯃꯛ ꯂꯩꯔꯦ ꯅꯦ
ꯑ
ꯊꯥꯕꯜ ꯑꯃꯨꯛ ꯆꯠꯂꯅꯤ ꯑꯁ ꯌꯥꯎꯁꯪ ꯃꯅꯨꯡꯁꯤ ꯌꯨꯝꯗ ꯉꯥꯏꯍꯥꯛꯀ ꯂꯩꯄꯣꯠꯇꯦꯗ
ꯊꯥꯕꯜ ꯐꯅ ꯆꯠꯂꯦꯕ
ꯆꯠꯂꯦ ꯑꯗꯩꯗꯤ ꯆꯠꯇ꯭ꯔꯒꯅ ꯊꯥꯕꯜ ꯆꯣꯡꯕ ꯈꯔ ꯈ ꯍꯩ ꯌꯥꯝ ꯍꯩꯇꯦꯗ ꯁꯨꯝ ꯃꯌꯥꯝꯅ ꯆꯣꯡꯕ ꯃꯑꯣꯡ ꯎꯔꯒ ꯑꯗꯨꯝ ꯆꯣꯡꯕꯗꯣ
ꯎꯝ
ꯑꯗꯨꯒꯤ ꯃꯑꯣꯡꯅꯦ ꯑꯗꯨꯒ ꯑꯔꯨꯑꯔꯨꯕꯗꯤ ꯍꯩꯇꯦꯗ ꯍꯥꯏꯗꯤ ꯌꯥꯎꯁ ꯁꯪꯗꯣ ꯍꯥꯏꯕ꯭ꯋꯥꯅꯦ ꯑꯩꯈꯣꯏꯅ ꯌꯥꯎꯔꯛꯏꯁꯦ ꯀ꯭ꯂꯥꯁ ꯇꯨꯌꯦꯜꯞꯒꯤ ꯃꯇꯨꯡꯗꯅꯤ ꯌꯥꯎꯔꯛꯏꯁꯦ
ꯎꯝ
ꯄꯤꯛꯏꯉꯥꯏꯗꯁꯨ ꯁꯥꯕꯜ ꯆꯣꯡꯉꯣꯏ ꯆꯣꯡꯉꯛꯄ ꯅꯠꯇꯦ ꯌꯨꯝꯗ ꯍꯣꯁꯇꯦꯜꯅꯤ ꯕꯣꯔꯗꯤꯡꯅꯤ ꯑꯗꯨꯝ ꯊꯝꯖꯜꯂꯛꯑꯦꯗꯣ ꯑꯗꯨꯒꯤ ꯂꯣꯏꯔꯀꯥꯟꯗ ꯆꯣꯡꯕꯗꯨꯗꯤ ꯀꯩꯁꯨ ꯍꯩꯌꯨ ꯌꯥꯗ꯭ꯔꯦꯕ ꯏꯀꯥꯏꯕꯣꯏ ꯀꯩꯩꯕꯣꯏꯀꯣ
ꯑꯁ ꯇꯦꯟ ꯂꯣꯏꯔꯒ ꯇꯦꯟ ꯊꯥꯕꯒꯤ ꯇꯥꯏꯃꯤꯡꯗꯨꯗ ꯌꯥꯎꯁꯪ ꯇꯧꯕꯒꯤ ꯌꯨꯝ ꯊꯣꯛꯅꯤꯡꯕꯗꯣ ꯒ꯭ꯔꯣꯒ꯭ꯔꯣ
ꯑꯗꯨꯅꯤ ꯑꯗꯨꯝꯕ ꯃꯌꯥꯝ ꯈꯥꯡꯉꯛꯈ꯭ꯔꯕꯅꯤꯅꯦ
ꯈꯥꯡꯈ꯭ꯔꯕꯅꯤ ꯈꯥꯡꯈ꯭ꯔꯕꯅꯤ ꯑꯁ ꯑꯩꯈꯣꯏꯁꯨ ꯌꯥꯎꯁꯪ ꯑꯦꯛꯖꯥꯝ ꯃꯅꯨꯡꯗ ꯌꯥꯎꯁꯪ ꯇꯥꯁꯜꯂꯛꯇꯅ ꯑꯁ ꯀꯌꯥꯝ ꯋꯥꯡꯅ ꯈꯥꯡꯈ꯭ꯔꯦ
ꯑꯦ ꯑꯗꯨꯕꯨꯗꯤ ꯑꯩꯈꯣꯏ ꯁꯤ ꯑꯗꯨꯝ ꯇꯧꯔꯕꯅꯤꯅꯦ ꯑꯦꯛꯖꯥꯝ ꯃꯅꯨꯡꯗꯅꯦ ꯑꯗꯨꯝ ꯌꯥꯎꯁꯪꯟꯅ ꯐꯪꯒꯦꯅꯕꯤꯁꯦ
ꯕꯣꯔꯗꯤꯡ ꯃꯅꯨꯡꯗꯗꯤ ꯕꯣꯔꯗꯤꯡ ꯃꯅꯨꯡꯗ ꯏꯁꯤꯡ ꯍꯩꯅꯔ ꯈꯥꯡꯉꯤ ꯀꯦꯅꯣꯈꯣꯏꯁꯦ
ꯏꯁ ꯕꯣꯔꯗꯤꯡꯁꯨ ꯅꯨꯡꯉꯥꯏꯕꯅꯦꯍꯦ
ꯑ ꯅꯨꯡꯉꯥꯏꯕꯅꯦ ꯕꯣꯔꯗꯤꯡꯁꯨ ꯃꯌꯥꯝ ꯄꯨꯟꯅ ꯄꯨꯟꯅ ꯇꯧꯃꯤꯟ ꯇꯧꯃꯤꯟꯅ ꯊꯥꯎꯕꯜ ꯆꯣꯡꯃꯨꯒꯦ ꯆ ꯇꯣ
ꯑꯦ ꯕꯣꯔꯗꯤꯡꯗꯒꯤ ꯇꯨꯃꯤꯟꯅ ꯇꯧꯔꯝꯅꯤ ꯍꯨꯔꯥꯟꯜꯂꯒ ꯊꯥꯕꯜ ꯆꯣꯡ ꯆꯠꯄ
ꯑꯣꯖꯥꯁꯤꯡꯅ ꯍꯜꯂꯛꯑ ꯀꯟꯕꯗꯨꯗꯤ ꯆꯩꯅ
ꯑꯁ ꯅꯪꯗꯤ ꯑꯣꯖꯥꯅ ꯍꯜꯂ ꯀꯟꯕꯅꯤꯗꯅ
ꯎꯝ
ꯑꯩꯈꯣꯏꯗꯤ ꯊꯥꯕꯜ ꯆꯣꯉꯤꯉꯩꯗ ꯑꯣꯖꯥꯅ ꯈꯨꯠ ꯁꯝꯖꯤꯜꯂꯛꯄꯒꯤ ꯁꯤꯟꯗꯨꯗꯤ ꯂꯣꯏꯔꯦꯍꯦ ꯄꯨꯂꯞ ꯐꯥꯕꯩ ꯁꯤꯟꯗꯨꯗꯤ
ꯎꯝ
ꯊꯥꯕꯟ ꯃꯐꯝ ꯗꯥꯏꯔꯦꯛ ꯐꯥꯕꯤꯅꯤ
ꯐꯖꯅ ꯐꯨꯔꯛꯏ ꯑꯣꯖꯥꯅꯥ ꯈꯣꯏꯁꯨ
ꯑꯦ ꯐꯨꯕꯨꯗꯤ ꯐꯨꯗꯦ ꯑꯗꯨꯁꯨ ꯉꯥꯡꯗꯤ ꯉꯥꯡꯉꯦ ꯑꯗꯨꯃꯥꯏꯅ ꯆꯠꯀꯅꯨ ꯈꯣꯠꯀꯅꯣꯅ ꯐꯖꯅ ꯊꯦꯝꯃꯦꯕ ꯑꯗ ꯌꯥꯗꯕ ꯀꯥꯡꯕꯨ ꯂꯩꯗꯅ ꯑꯗꯨ ꯐꯔꯕ ꯃꯇꯨꯡ ꯍꯟꯖꯤꯟ ꯀꯥꯡꯕꯨꯗꯣ ꯃꯣꯏꯕꯨꯗꯤ ꯈꯔ ꯑꯗꯨꯝ ꯁꯥꯟꯗꯔꯦ ꯑꯩꯈꯣꯏꯕꯨꯗꯤ ꯌꯥꯗꯦ ꯍꯥꯏꯕꯗꯩꯗꯤ ꯆꯠꯇꯔ꯭ꯦꯗꯥ ꯑꯗꯨꯝ
ꯑꯣ
ꯑꯈꯣꯏꯁꯨꯨ ꯑꯗꯨꯗꯩꯗꯤ ꯆꯠꯇꯝꯅꯤ ꯑꯩꯈꯣꯏꯁꯨꯨ ꯑꯗꯨꯗꯩꯗꯤ ꯆꯠꯇꯦꯗ ꯐꯨꯕꯗꯩꯗꯤ
ꯑꯗꯨꯝ ꯂꯩꯅꯤ ꯏꯃꯥꯟꯅꯕ ꯑꯗꯨꯝ ꯃꯌꯥꯝ ꯄꯨꯟꯕꯗꯤ ꯈꯔ ꯑꯗꯨꯝ ꯂꯩꯗꯅ
ꯎꯝ ꯎꯝ
ꯃꯣꯏꯗꯤ ꯆꯩꯒꯥ ꯃꯋꯥ ꯂꯧꯗꯦꯕ ꯑꯗꯨꯝ ꯆꯠꯈꯤꯕꯤꯅꯤ
ꯑꯣꯖꯥꯅ ꯁꯥꯇ꯭ꯔ ꯐꯨꯕꯨ ꯁꯅ ꯐꯨ ꯌꯥꯕ꯭ꯔꯥꯗ
ꯎꯝ
ꯅꯣꯏꯒꯤ ꯑꯗꯣꯝꯗ
ꯅꯪꯗꯤ ꯍꯟꯇ ꯅꯣꯏ ꯏꯆꯦ ꯆꯥꯛꯀꯧꯕꯗꯣ ꯀꯩꯀꯩ ꯇꯧꯈꯤꯒꯦ ꯃꯃꯥꯡꯒꯤ
ꯃꯃꯥꯡ ꯆꯥꯛꯀꯧꯒꯤꯕꯗ꯭ꯔꯣ
ꯎꯝ
ꯑꯥꯛꯀꯧꯕ ꯑꯗꯨꯝ ꯀꯩꯗꯧꯅꯤ ꯑꯩꯈꯣꯏ ꯏꯆꯦ ꯏꯕꯥꯏꯒ ꯂꯥꯛꯑꯦ ꯏꯕꯥꯏ ꯆꯠꯈ꯭ꯔꯦ ꯑꯗꯩ ꯑꯩꯈꯣꯏꯆꯦ ꯑꯩꯈꯣꯏ ꯀꯩꯅꯣ ꯉꯥ ꯑꯃ ꯊꯣꯡꯉꯦ ꯑꯗꯨꯗꯩꯩ ꯍꯟ ꯅꯍꯥꯒꯤ ꯌꯦꯟ ꯑꯃ ꯌꯥꯎꯔꯦ
ꯎꯝ
ꯆꯥꯃꯤꯟꯅꯔꯦ ꯑꯗꯩ ꯑꯩꯈꯣꯏꯆꯦ ꯀꯩꯅꯣ ꯀꯔꯤꯅꯣ ꯄꯤꯕꯗꯨꯕ ꯑꯣ ꯃꯥꯒꯤ ꯃꯃꯥꯡꯗ ꯀꯩꯅꯣ ꯄꯤꯍꯧꯗꯦꯅ ꯁꯤꯟꯇꯦꯛꯁꯇꯣ
ꯑꯥ
ꯐꯥꯏꯕ ꯍꯟꯗꯔ꯭ꯗ ꯂꯤꯇꯔꯒꯤꯗꯣ ꯑꯃ ꯄꯤꯔꯦ ꯑꯗꯨꯃꯨꯛ ꯊꯤꯜꯂꯨꯔꯦ ꯑꯗꯩꯩ ꯂꯝꯖꯨ ꯍꯣꯏ ꯍꯣꯏ ꯂꯥꯞꯅꯩꯗꯅ ꯑꯩꯈꯣꯏꯒ
ꯑꯥ
ꯃꯝꯃꯤ ꯑꯗꯨꯃꯥꯏꯅ ꯂꯣꯏꯁꯤꯟꯈ꯭ꯔꯦ
ꯎꯝ ꯑꯩꯈꯣꯏꯁꯨꯨ
ꯀꯩꯅꯣ ꯇꯧꯗ꯭ꯔꯣ ꯆꯥꯛꯀꯧꯗ꯭ꯔꯣ
ꯆꯥꯛꯀꯧꯋꯦ ꯑꯩꯈꯣꯏꯁꯨ ꯑꯩꯈꯣꯏ ꯅꯤꯅꯦ ꯍꯣꯏ ꯃꯌꯥꯝꯗꯣ ꯐꯤ ꯑꯃꯃꯝ ꯄꯤꯌꯦ ꯑꯗꯒꯤ ꯁꯤꯟꯇꯦꯛꯁ ꯄꯤꯕ ꯑꯗꯒꯤ ꯑꯩꯈꯣꯏꯗꯤ ꯑꯩꯈꯣꯏꯗꯤ ꯑꯃꯨꯛ ꯑꯩꯈꯣꯏꯗꯤ ꯑꯩꯈꯣꯏ ꯂꯩꯀꯥꯏꯗꯣ ꯑꯩꯈꯣꯏꯗꯤ ꯌꯨꯝ ꯃꯉꯥ ꯈꯛꯇ ꯇꯥꯕꯅꯤꯅ ꯎꯝ ꯃꯌꯥꯝ ꯂ ꯑꯩꯈꯣꯏꯗꯤ ꯄꯨꯂꯞ ꯄꯨꯂꯞ ꯑꯗꯨꯝ ꯂꯩꯀꯥꯏꯒꯤ ꯀꯩꯅꯣ ꯑꯣꯏꯁꯨ ꯑꯣꯏꯕ ꯍꯥꯏꯇꯥꯔꯦ ꯑꯩꯈꯣꯏ ꯕꯕꯥꯒꯤ ꯏꯆꯤꯟꯅꯥꯎ ꯉꯥꯛꯇꯁꯨ ꯑꯣꯏꯕ ꯑꯗꯨꯗꯨꯅ ꯄꯣꯠ ꯃꯌꯥꯝꯒꯤ ꯂꯥꯛꯄꯁꯤꯡꯗꯨꯒꯤꯁꯨ ꯂꯣꯏ ꯁꯤꯜ ꯂꯥꯡ ꯇꯧꯋꯦ ꯑꯣ ꯐꯣꯇꯣ ꯀꯥꯞꯃꯤꯟꯅꯕꯣ ꯆꯥꯛ ꯆꯥꯛ ꯄꯨꯂꯞꯄ ꯆꯥꯃꯤꯟꯅꯕꯣ ꯑꯗꯨꯃꯥꯏꯅ ꯇꯧꯋꯦ ꯅꯨꯡꯉꯥꯏꯕꯅꯤ ꯆꯥꯛꯀꯧꯕꯁꯦ
ꯑꯦ ꯑꯃ ꯍꯖ ꯀꯥꯏ ꯀꯅꯤ ꯀꯨꯃꯥꯏꯒ ꯅꯨꯡꯉꯥꯏ ꯃꯈꯜ ꯅꯪ ꯅꯤꯡꯉꯣꯟꯗ ꯀꯧꯕ
ꯃꯥꯅꯦ ꯋꯥꯟ
ꯑꯦ ꯑꯩꯈꯣꯏꯗꯤ ꯅꯤꯡꯅꯤꯉꯣꯜ ꯆꯧꯕ ꯅꯨꯃꯤꯠꯇꯣ ꯂꯩꯔꯛꯁꯤꯗ ꯑꯩꯈꯣꯏꯒꯤ ꯔꯒꯥꯎ ꯈꯥꯎꯕ ꯌꯥꯎꯔꯤꯅꯤꯗꯣ
ꯑꯥ ꯅꯨꯡꯁꯤꯕꯒꯤ ꯂꯩ ꯀꯥꯎ ꯊꯥꯕꯗꯣ ꯈꯥꯎꯋꯦ
ꯆꯥꯛ ꯇꯣꯛꯅꯔꯛꯑꯒ ꯔꯒꯥꯎ ꯊꯥꯕꯤꯗꯣ
ꯑꯥ ꯍꯟꯗꯛꯇꯤ ꯑꯟꯇ ꯃꯃꯥꯡꯒꯤꯗꯣ ꯃꯃꯥꯡ ꯍꯥꯏꯇꯥꯔꯦꯅꯦꯀꯣ ꯃꯃꯥꯡꯒꯤ ꯗꯦꯋꯥꯂꯤꯗꯨꯗꯗꯤ ꯄꯩꯁꯥꯒ ꯌꯥꯝ ꯇꯣꯡꯍꯧꯗꯦꯗ
ꯎꯝ ꯈꯥꯎꯔꯤꯔꯣ ꯊꯥꯔꯤꯔꯣ
ꯊꯥꯔꯤꯅꯤ
ꯑ ꯊꯥꯕ ꯇꯣꯡꯉꯕ
ꯑꯥ ꯁꯥꯟꯇꯇ ꯀ ꯅꯣꯝꯅꯤ ꯍꯥꯏ ꯥ ꯃꯣꯏꯕꯨ ꯍꯥꯏꯅꯤꯍꯦ ꯀꯩꯅꯣ ꯇꯧ ꯑ ꯈꯥꯎꯕ ꯃꯤ ꯃꯨꯠꯊꯠꯄꯕꯨ ꯌꯥꯎꯏ ꯀꯅꯣ
ꯑꯦ ꯃꯣꯏꯗꯤ ꯐꯖꯅ ꯇꯝꯃ ꯂꯥꯛꯑꯦ ꯑꯗꯨꯗꯤ
ꯃꯣꯏꯗꯤ ꯀꯔꯥꯏꯗꯕꯨ ꯇꯝꯕꯅꯣ ꯈꯪꯗꯦ ꯐꯖꯅ ꯍꯩ ꯃꯣꯏꯗꯤ
ꯑꯅꯝꯕꯅ ꯑꯗꯨꯝ ꯑꯈꯥꯎꯃꯤꯗꯤ ꯇꯣꯡꯅꯩꯗꯅ
ꯇꯣꯡꯅꯔꯕꯅꯤ ꯇꯣꯡꯅꯔꯕꯅꯤ ꯈꯔ ꯍꯩꯕ ꯃꯤꯗꯗꯤ ꯌꯥꯗꯦꯅꯦ ꯑꯗꯣ
ꯑꯁ ꯃꯣꯏꯗꯤ ꯃꯣꯏ ꯅꯦꯛꯄ ꯌꯥꯔꯦꯍꯦ ꯑꯗꯨꯗꯤ
ꯌꯥꯔꯦ ꯌꯥꯔꯦ ꯑꯗꯨ ꯍꯥꯏꯔꯒ ꯍꯟꯗꯛꯀꯤ ꯆꯩꯔꯥꯎꯕꯗꯨꯕꯨ ꯐꯠ ꯆꯥꯊꯈꯤꯗ꯭ꯔꯣ ꯅꯪ
ꯆꯩꯔꯥꯎꯕꯗꯤ ꯑꯩꯈꯣꯏ ꯀꯩꯅꯣ ꯇꯧꯔꯤ ꯆꯩꯔꯥꯎꯕꯗꯣ ꯃꯩꯇꯩꯗ ꯂꯥꯎꯕꯗꯣ
ꯑꯥ
ꯑꯗ ꯄꯨ ꯑꯗꯨ ꯂꯥꯎꯁꯟꯈꯔꯦ
ꯑꯣ
ꯇꯥꯔꯦ ꯃꯊꯦꯗꯤꯈꯣꯏ ꯃꯌꯥꯝ ꯃꯌꯥꯝ ꯂꯥꯛꯂꯛꯇꯅ
ꯑꯥ
ꯑꯗꯨ ꯆꯥꯔꯦ ꯑꯗꯨ ꯂꯣꯏꯔꯒ ꯑꯃꯨꯛ ꯃꯥ ꯀꯣꯏꯊꯣꯛꯁꯤꯅ ꯏꯃꯥꯅꯅꯌꯥꯝ ꯑꯃꯨꯛ ꯆꯤꯡ ꯀꯥꯍꯨꯔꯦ ꯆꯤꯡꯕꯨꯗꯤ ꯀꯩꯅꯣ ꯀꯥꯔꯨꯌꯦ ꯊꯥꯡꯃꯩꯕꯟꯒꯤꯗꯣ ꯑ ꯑꯣꯗꯀꯥ ꯎꯔꯦ ꯇꯪꯂꯦ ꯍꯜꯂꯛꯄꯒ ꯑꯃꯨ ꯌꯨꯡꯍꯥꯛ ꯄꯣꯊꯥꯕꯒ ꯊꯥꯕꯜ ꯆꯣꯄꯒꯤ ꯑꯗꯨꯝ ꯃꯌꯥꯝ ꯇꯧꯅꯔꯦꯗꯅ
ꯑꯩꯈꯣꯏꯁꯨꯨ ꯀꯩꯅꯣ ꯀꯥꯛ ꯇꯧꯋꯦ ꯑ ꯂꯩꯀꯥ ꯅꯗ꯭ꯔꯣ꯫ ꯑꯈꯣꯏꯗꯤ ꯂꯥꯟꯅꯩꯅꯦ꯫
ꯑꯣ꯫
ꯑꯗꯩ ꯃꯣꯏ ꯆꯩꯔꯥꯎꯕ ꯃꯦꯔꯥꯃꯦꯁ ꯇꯧꯕ ꯀꯥꯡꯕꯨꯁꯨ ꯂꯩꯕꯅꯦ꯫
ꯈꯪꯗꯦꯗ ꯑꯩꯈꯣꯏꯁꯦ ꯆꯩꯔꯥꯎꯕ ꯂꯩꯕꯗꯤ ꯌꯥꯝ ꯂꯩꯕꯅꯤꯗꯣ ꯑꯩꯈꯣꯏ ꯃꯦꯔꯥꯃꯤꯁ ꯇꯧꯗꯦꯗ ꯀꯥꯏ
ꯑꯗꯨꯅꯦ ꯉꯥ ꯆꯥꯒ ꯗꯝꯅꯦ꯫
ꯑꯗꯨꯅꯦ ꯉꯥ ꯆꯥꯗꯕꯤꯗ ꯃꯤꯔꯥꯃꯦꯁ ꯇꯧꯁꯜꯂꯗꯤ꯫
ꯎꯝ꯫
ꯕꯦꯔꯥ ꯂꯩꯗꯅ꯫
ꯑꯈꯣꯏꯁꯨ ꯁꯤꯗ ꯀꯩꯅꯣ ꯂꯩꯌꯦꯕꯀꯣ ꯑ-ꯆꯩꯔꯥꯎ ꯆꯤꯡ ꯀꯥꯐꯝ ꯂꯩꯌꯦꯕ ꯑꯈꯣꯏꯗꯣ ꯑꯗꯨꯗ ꯆꯠꯂꯦ ꯑꯉꯥꯡꯈꯩ ꯄꯨꯔ ꯆꯠꯂꯦ ꯑꯗꯒꯤ ꯑꯥ ꯃꯊꯛ ꯀꯥꯍꯜꯂꯒ ꯂꯥꯏ ꯈꯣꯏꯔꯝꯍꯜꯂꯦ꯫
ꯑꯥ꯫
ꯑꯩꯈꯣꯏꯗꯤ ꯊꯥꯏꯅꯗꯤ꯫ ꯈꯣꯡꯅ ꯆꯠꯂꯦꯕ ꯑꯈꯣꯏꯗꯤ꯫ ꯆꯤꯡ꯫ ꯆꯤꯡ ꯆꯤꯡꯗꯣꯜ ꯑꯍꯨꯝ ꯑꯍꯨꯝꯃꯨꯛ ꯁꯨꯃꯥꯏꯅ ꯂꯥꯟ ꯃꯥꯜꯂꯦ꯫ ꯑꯗꯨꯗꯨꯒ ꯈꯣꯡꯅ ꯆꯠꯂꯒ ꯑꯗꯨ ꯂꯥꯏ ꯈꯣꯏꯔꯝꯃꯒ ꯑꯗꯩ ꯃꯣꯏꯒꯤ ꯍꯩ ꯃꯍꯤ ꯑꯃ ꯃꯆꯨ ꯃꯆꯨꯒꯤ ꯑꯃ ꯂꯩꯕꯅꯤꯅꯦ꯫ ꯑꯗꯨꯒꯁꯦ ꯂꯩꯔꯒ ꯂꯥꯛꯑꯒ ꯑꯁ ꯌꯥꯝ ꯊꯤ ꯅꯨꯡꯉꯥꯏꯕꯅꯤꯍꯦ ꯑꯗꯨꯒꯤ ꯃꯇꯝꯗꯣ꯫
ꯑꯗꯨꯅꯦ ꯑꯉꯥꯡꯉꯩꯗ ꯅꯨꯡꯉꯥꯏꯕ ꯍꯦꯜꯂꯤꯅꯦ ꯈꯦꯠꯅꯔꯦꯗ ꯌꯥꯝ ꯈꯦꯠꯅꯔꯦ꯫
ꯈꯦꯠꯅꯔꯦ ꯐꯖ꯫ ꯂꯩꯔꯝꯕꯅꯤꯗ ꯁꯨꯝ꯫
ꯑꯣꯍꯣ ꯑꯩꯁꯨ ꯏꯔꯨꯖ ꯃꯥꯏꯊꯔꯒ ꯉꯥꯏꯍꯥꯛ ꯁꯥꯟꯅꯕ ꯊꯣꯛꯎꯈꯤꯒꯦ꯫ ꯑꯗꯨꯝ꯫ ꯃꯔꯃꯔꯛ ꯐꯥꯎꯅꯁꯦ꯫
ꯍꯣꯏ ꯍꯣꯏ ꯐꯥꯎꯅꯁꯦ ꯐꯥꯎꯅꯁꯦ꯫
ꯍꯣꯏ ꯊꯝꯃꯦ ꯊꯥ
ꯎꯝ꯫